ꯍꯜꯂꯣ ꯇꯥꯕ꯭ꯔꯣ꯫
ꯇꯥꯏꯌꯦ ꯀꯩꯗꯧꯔꯤꯒꯦ?
ꯑꯥ ꯃꯔꯨꯞ ꯄꯩꯁꯥ ꯍꯨꯟꯒꯦꯅꯥ ꯊꯣꯛꯂꯛꯏ꯫
ꯎꯝꯝ ꯃꯔꯨꯞ ꯍꯨꯟꯕꯗꯥ ꯃꯔꯨꯨꯞ ꯍꯨꯟꯕꯗꯥ ꯒꯌꯥꯟ ꯑꯃ ꯇꯥꯗꯦ ꯑꯩꯁꯨ
ꯍꫭꯏ ꯍꯣꯏ ꯂꯨꯄꯥ ꯆꯥꯝꯔꯤꯗꯣ ꯀꯩꯅꯣꯗ ꯖꯤꯄꯦꯗ ꯀꯥꯞꯄꯛꯑꯣꯀꯣ꯫
ꯑꯥꯝꯝ
ꯅꯉꯣꯟꯗ ꯑꯗꯨꯝ ꯀꯥꯞꯀ° ꯀꯥꯞꯁꯤꯜꯂꯣ ꯑꯩꯅ ꯀꯥꯄꯤꯒꯁꯨ ꯇꯧꯅꯕ ꯅꯪ ꯅꯝꯕꯔꯗꯣ ꯑꯃꯨꯛ ꯍꯥꯏꯔꯒꯥ ꯀꯄꯨ ꯀꯄꯍꯜꯂꯣꯔꯥ ꯀꯄꯒꯦꯔꯥ
ꯌꯥꯏꯌꯦ ꯅꯪ ꯍꯥꯏꯔꯛꯑꯣ ꯃꯔꯣꯟꯗꯣ ꯅꯪ ꯂꯣꯏꯔꯒꯥ꯫
ꯎꯝꯝꯝ
ꯀꯩ ꯑ°ꯟꯖꯥꯡ ꯆꯥꯔꯒ°
ꯑ ꯑꫭ ꯀꯩꯅꯣ ꯀꯥꯡꯁꯣꯏ ꯊꯣꯡꯉꯦ꯫ ꯀꯥꯡꯁꯣꯏ ꯊꯣꯡꯖꯤꯜꯂꯒꯦꯅ ꯆꯥꯛꯀꯥ ꯆꯥꯕ ꯌꯥꯗꯕꯒꯥ
ꯑꯩꯁꯦ ꯂꯥꯥꯏꯒꯤ ꯅꯍꯥꯟ ꯁꯤꯗꯥ ꯊꯤꯟꯕꯩ ꯄꯣꯠ ꯆꯩꯗꯨ ꯑꯃꯇ ꯀꯥꯗꯤ ꯀꯣꯕꯤꯒꯥ ꯕꯔꯕꯔ ꯄꯠ ꯂꯩꯔꯝꯃꯦ
ꯎꯝ ꯀꯣꯕꯤ ꯍꯧꯖꯤꯛꯇꯤ ꯌꯥꯝ ꯄꯛꯀꯠꯂꯝꯒꯅꯤꯌꯦ ꯅꯣꯡ ꯅꯣꯡ ꯃꯇꯝꯅꯤꯅꯕꯀꯣ ꯑꯗꯣ ꯑꯩꯈꯣꯏ ꯊꯣꯏꯕꯤꯁꯅꯥ ꯅꯥ ꯉꯔꯡ ꯑꯥ ꯕꯥꯃꯣꯟꯗ ꯀꯩꯅꯣ ꯇꯧꯕꯩꯅꯦꯅꯦ ꯀꯣꯕꯤꯗꯣ ꯄꯣꯔꯛꯑꯦ ꯇꯤꯟ ꯑꯩꯈꯣꯏꯒꯤ ꯇꯤꯟꯊꯣꯛ ꯑꯝ ꯍꯥꯏꯒꯗ꯭ꯔꯥ ꯑꯃ ꯂꯩꯗꯥꯏꯅꯦ ꯇꯤꯟꯊꯣꯛ ꯃꯥꯟꯕꯤ ꯑꯃ ꯑꯗꯨꯗꯤ ꯌꯥꯝ ꯌꯥꯎꯔꯝꯃꯦ ꯑꯩꯅ ꯇꯤꯟ ꯌꯥꯝ ꯌꯥꯎꯔꯦ ꯁꯤꯗꯤ ꯑꯩꯅ ꯂꯣꯏ ꯁꯦꯒꯥꯏꯔ ꯁꯦꯒꯥꯏꯔꯒ ꯂꯣꯏ ꯈꯣꯛꯇꯣꯛꯑꯦ ꯑꯗꯨꯒ ꯈꯤꯇꯪꯈꯛ ꯉꯥꯏ ꯑꯁꯤꯃ